ꯍꯜꯂꯣ
ꯍꯜꯂꯣ
ꯑꯥ
ꯆꯥꯛꯆꯥꯔꯦ
ꯀꯔꯤꯏꯟꯁꯥꯡ ꯆꯥꯕ꯭ꯔꯣ ꯍꯥꯏꯗꯤ ꯁꯥꯠꯅꯔꯤꯅꯦ ꯑꯗꯥ ꯀꯣꯡꯂꯥ ꯑꯩꯒꯤꯗ ꯈꯔ ꯍꯣꯔꯦꯟ ꯂꯧ ꯌꯥꯗ꯭ꯔꯗꯤ ꯑꯩ ꯀꯔꯤꯅꯣ ꯂꯧꯈꯤꯒꯦ
ꯆꯥꯗ꯭ꯔꯤꯗꯥ
ꯊꯦꯡꯉꯦꯍꯦ
ꯊꯦꯡꯉꯦ ꯍꯣꯏ ꯇꯥꯛ ꯂꯥꯝꯅꯕ
ꯀꯔꯤꯒꯤ ꯊꯦꯡꯕ꯭ꯔꯥ
ꯈꯪꯗꯦꯅꯦ ꯅꯪꯗꯤ ꯆꯥꯈ꯭ꯔꯕꯣ
ꯍꯧꯖꯤꯛꯄꯨ ꯆꯥꯛ ꯆꯥꯗꯅ ꯀꯅꯥ ꯂꯩꯅꯒꯦ
ꯎꯁ ꯂꯩꯅꯩꯗ ꯑꯩ ꯂꯩꯔꯤꯁꯤꯗꯤ
ꯎꯝ ꯑꯩꯈꯣꯏꯗꯤ ꯅꯨꯄꯤꯅꯦ ꯆꯞ ꯆꯥꯈ꯭ꯔꯦ ꯀꯨꯏꯅ ꯗꯥꯏꯇꯤꯡ ꯇꯧꯕ ꯌꯥꯗꯦ ꯑꯩꯈꯣꯏꯗꯤ
ꯌꯦꯟꯁꯥꯡꯁꯨ ꯍꯥꯎꯇꯕꯗꯨꯕꯨ ꯑꯗꯨꯛ ꯉꯟꯅ ꯆꯥꯔꯤꯗꯣ
ꯑꯣ ꯑꯪꯀꯜ ꯃꯤꯃꯤ ꯂꯩꯕ꯭ꯔꯥ
ꯍꯥꯎꯇꯦ ꯑꯈꯣꯏꯁꯨ ꯏꯟꯁꯥꯡ ꯍꯥꯎꯇꯦ ꯑꯗꯨꯒꯤ
ꯃꯤꯃꯤ ꯆꯥꯗꯦ ꯍꯥꯏ ꯅꯠꯇ꯭ꯔꯣ ꯍꯧꯖꯤꯛ ꯈꯛꯇ ꯅꯣꯏꯗꯤ
ꯆꯥꯈ꯭ꯔꯦ ꯑꯗꯨꯒ ꯑ ꯆꯦ ꯕꯨꯖꯤꯌꯥ ꯑꯃꯗꯣ ꯑꯪꯀ ꯂꯤꯛꯂꯥꯒꯤꯗꯣ
ꯂꯩꯇꯦ ꯂꯩꯇꯦ
ꯗꯥꯗꯥ ꯎꯗꯦ
ꯗꯨꯀꯥꯟꯗ ꯌꯥꯎꯗ꯭ꯔꯝꯅꯤ ꯅꯣꯏ ꯕꯨꯖꯤꯌꯥꯗꯣ
ꯑꯗꯨ ꯕꯨꯖꯤꯌꯥꯗꯨ ꯁꯤꯡꯖꯨꯗ ꯍꯥ ꯏꯁ ꯌꯥꯝ ꯍꯥꯎꯕꯅꯦ ꯑꯣ ꯑꯣ ꯇ꯭ꯋꯦꯟꯇꯤꯒꯤ
ꯅꯃꯥꯟꯅꯕꯤꯗꯣ ꯄꯩꯁꯥ ꯌꯥꯝ ꯄꯥꯏꯕꯅꯦꯀꯣ ꯆꯦꯛꯁꯤꯜꯂꯨ ꯃꯥꯡꯒꯤꯅꯤ ꯑꯃꯨꯛ
ꯍꯣꯏ ꯑꯗꯨꯅꯦ ꯃꯥꯡꯂꯗꯤ ꯃꯥꯒꯤ ꯍꯦꯛ ꯆꯪꯕꯒ ꯆꯥꯁꯤ ꯍꯥꯏꯗꯣꯏꯅꯦ
ꯏꯟꯖꯥꯡ ꯑꯍꯥꯎꯕ ꯂꯩꯌꯣ ꯍꯥꯏꯅꯦ ꯍꯣꯔꯦꯟ
ꯃꯥꯁꯨ ꯄꯩꯁꯥ ꯌꯥꯝ ꯆꯤꯟꯕꯅꯦ
ꯃꯆꯤꯟ ꯊꯤꯑꯅꯦꯗ ꯆꯤꯟꯗꯕꯅꯦ ꯅꯪꯉꯣꯟꯗ ꯍꯥꯏꯖꯤꯟꯕꯅꯦ ꯃꯥꯅ
ꯑꯪꯀꯜ ꯆꯠꯈ꯭ꯔꯦꯀꯣ ꯃꯥꯗꯤ ꯍꯧꯖꯤꯛꯅ ꯍꯧꯒꯠꯂꯒ ꯕ꯭ꯔꯥꯁ ꯇꯧꯔꯤꯌꯦ ꯑꯩꯗꯤ ꯆꯥꯛ ꯆꯥꯕ ꯂꯥꯛꯄꯅꯦꯕ ꯑꯗꯨꯒꯤ ꯑꯩꯕꯨ ꯑꯕꯨ ꯇꯧꯋꯣ ꯍꯥꯏꯌꯦ ꯑꯩꯉꯣꯟꯗ ꯄꯤꯕ ꯑꯗꯨꯒꯤꯅꯤꯗ ꯑꯩꯒꯤꯗꯤ ꯊ꯭ꯔꯤ ꯍꯟꯗ꯭ꯔꯦꯠ ꯇꯨ ꯈꯥꯛꯇꯅꯦ ꯑꯩꯗꯤ ꯑꯩꯒꯤ ꯑꯩꯗꯤ ꯇꯥꯛꯁ ꯇꯣ ꯊꯨꯅꯂꯣꯏꯕꯒꯤ ꯃꯥꯒꯤ ꯑꯗꯨꯝ ꯑꯩꯗꯤ ꯍꯥꯟꯅ ꯃꯉꯣꯟꯗꯒꯤ ꯍꯥꯟꯅ ꯄꯥꯏꯌꯦꯕ ꯑꯗꯨꯒꯤ ꯑꯩꯗꯤ ꯀꯨꯔꯤꯁꯨ ꯇꯧꯗꯕꯤꯗ ꯑꯗꯨꯝ ꯂꯩꯕꯒꯤ
ꯑꯩ ꯑꯩꯒꯤꯁꯨ ꯍꯧꯖꯤꯛ ꯈꯛꯇ ꯉꯥꯏꯔꯤꯗ ꯌꯥꯕ
ꯑꯣ ꯂꯥꯛꯀꯦ ꯍꯥꯏꯌꯦ ꯑꯈꯣꯏꯁꯨ ꯆꯥꯛ ꯆꯥꯕ ꯂꯣꯏꯔꯦ ꯍꯥꯏꯈ꯭ꯔꯝꯅꯦ ꯑꯗꯨꯁꯨ ꯑꯃꯨꯛ ꯆꯥꯎ ꯌꯥꯗꯅ
ꯍꯣꯏꯗꯤ ꯀꯣ ꯇꯧꯕꯕ ꯌꯥꯗꯕꯅꯤꯅ ꯎꯄꯥꯏ ꯂꯩꯇ꯭ꯔꯦ ꯅꯪ ꯅꯪ ꯑꯩꯕꯨ ꯏꯀꯥꯏ ꯍꯥꯏꯌꯦꯦ ꯍꯥꯏꯌꯦ
ꯅꯪꯒꯤ ꯀꯅꯥꯅ ꯑꯩ ꯈꯪꯗꯦꯅꯦ
ꯑ ꯑꯩꯕꯨ ꯈꯪꯗꯦ ꯍꯥꯏꯌꯦꯦ
ꯃꯤꯡ ꯑꯝꯗ ꯍꯥꯏꯔꯛꯑꯣꯁꯦ
ꯃꯕꯤ ꯀꯥꯎꯅꯦꯅꯦ ꯎꯝ ꯌꯥꯝ ꯀ ꯐꯖꯕꯤꯅꯅꯦ
ꯁꯤꯡꯖꯨ ꯆꯥꯒꯦ ꯍꯥꯏꯕ꯭ꯔꯣ
ꯎꯝ ꯆꯛꯀꯥ ꯆꯥꯒꯅꯤ ꯐ ꯑꯣꯗ ꯇ ꯊꯕ ꯆꯗꯤ ꯊꯣꯡꯈ꯭ꯔꯕ꯭ꯔꯣ ꯏꯕꯨꯡꯉꯣ
ꯊꯣꯡ ꯍꯣꯏ ꯊꯣꯡꯈꯩꯗ
ꯌꯦ ꯎꯝ ꯆꯥꯛꯇꯤ ꯊꯣꯡꯕ ꯍꯥꯏꯕ꯭ꯔꯥꯅꯦ
ꯍꯩꯇꯦꯔꯥ ꯄꯪꯊꯧ ꯊꯣꯡꯉꯏꯅꯦ ꯊꯣꯡꯗ ꯄꯪꯆꯥꯥꯁ
ꯎꯝ
ꯅꯣꯏꯗꯤ ꯅꯣꯏꯒꯨꯝꯅ ꯍꯩꯇꯦꯗ
ꯑꯣ ꯎ ꯅ ꯎꯝ ꯎꯝ ꯄꯨ ꯀꯝ ꯇꯔ
ꯣꯜꯁꯅ ꯗ꯭ꯔꯕꯣ ꯍꯅ ꯀꯥꯟꯖꯤ
ꯎꯝ ꯍꯣꯏ ꯁꯥꯟꯅꯕꯗꯣ ꯃꯔꯥꯡ ꯃꯔꯥꯡꯛꯇ ꯐ꯭ꯔꯤꯔ ꯑꯗꯨꯝ ꯁꯥꯟꯅꯕꯅꯤꯗ
ꯎ ꯅꯍꯥꯟ ꯅꯣꯏ ꯁꯅꯥꯎꯕ ꯆꯠꯄꯗꯣ ꯀꯥꯏꯗꯅꯣ
ꯎꯝ ꯃꯟꯇ꯭ꯔꯤ ꯄꯨꯈ꯭ꯔꯤꯔꯣꯝꯅꯅꯦ ꯑꯗꯣ ꯇꯥꯐꯇꯣ ꯌꯥꯝ ꯐꯖꯩꯌꯦ ꯍꯥꯏ ꯈ ꯌꯥꯏ ꯍꯥꯏꯌꯦ ꯌꯥꯏ
ꯑ
ꯆꯥꯎꯁꯨ ꯆꯥꯎꯋꯦ ꯌꯥꯝ ꯅꯨꯡꯉꯥꯏꯌꯦ ꯑꯗꯨ ꯇꯥꯐꯇ
ꯑꯆꯥ ꯑꯆꯥ
ꯀꯌꯥ ꯂꯕ꯭ꯔꯥꯗꯤ ꯈꯪꯗꯦ ꯑꯩꯈꯣꯏꯗꯤ ꯆꯔꯆꯀꯤꯁꯨꯅꯥꯕꯨ ꯆꯄꯅꯤꯅ
ꯑꯁꯤ ꯅꯣꯏ ꯌꯨꯝ ꯃꯅꯥꯛꯀꯤꯗꯨꯗꯤ ꯁꯥꯟꯅꯟꯗꯦ
ꯏꯒꯥꯏ ꯂꯛꯑꯒꯤꯗꯣꯏꯔꯥ
ꯎꯝ
ꯑꯁ ꯅꯨꯡꯉꯥꯏꯇꯦ ꯑꯗꯨꯗꯤ ꯏꯁꯤꯡꯁꯨ ꯑꯗꯨꯝ ꯂꯩꯌꯦ ꯅꯣꯡꯒꯨꯝ ꯃ ꯆꯨꯔꯗꯤ ꯃꯣꯏꯒꯤ ꯀꯔꯄꯦꯠꯁꯤꯡ ꯀ ꯂꯣꯏ
ꯌꯥꯗ꯭ꯔꯦꯗ ꯍꯣꯏ ꯎꯝ ꯃꯣꯏ ꯗꯨꯀꯥꯟ ꯍꯥꯡꯕꯗꯣ ꯍꯥꯡꯗ꯭ꯔꯕꯣ ꯍꯟꯗꯛꯀꯥ ꯑꯩꯈꯣꯏ ꯑꯗꯨꯝ ꯂꯥꯛꯄꯗ ꯁꯨꯍꯥꯡ ꯍꯥꯡꯕꯗꯩꯅꯦ
ꯄꯩꯁꯥ ꯄꯥꯏꯕ ꯃꯥꯂꯤꯀ‌ꯣ ꯃꯤꯗꯤ
ꯄꯥꯏꯗ‌ꯦ ꯗ ꯑꯩꯈꯣꯏ ꯌꯨꯝꯕꯨꯕꯨ ꯆꯠꯄꯅꯤꯗ
ꯅꯨꯡꯉꯥꯏꯅ ꯕꯣꯜ ꯑꯅꯥꯕꯁꯦ ꯌꯥꯝ ꯅꯨꯡꯉꯥꯏꯌꯦ ꯑꯩꯈꯣꯏꯗꯤ ꯍꯩꯗꯤꯍꯩꯇꯦ ꯑꯗꯨ ꯑꯣꯏꯔꯁꯨ ꯏꯟꯇꯔꯦꯁ ꯂꯩꯕꯅꯤꯅ ꯑꯗꯨꯝ ꯆꯠꯄꯅꯦꯗ
ꯍꯛꯆꯥꯡꯒꯤ ꯌꯥꯝ ꯐꯕꯅꯤꯅ
ꯎꯝ ꯋꯥꯀꯤꯡꯒꯨꯝꯕꯁꯨ ꯅꯨꯡꯇꯤꯒꯤ ꯆꯦꯟꯈ꯭ꯔꯁꯤꯔꯥ ꯈꯪꯗꯦ
ꯆ‌ꯦꯂꯣ ꯆ‌ꯦꯂꯣ
ꯄꯩ ꯄꯣꯋꯥꯡ ꯍꯥꯏꯔ ꯊꯨꯏꯠ ꯄꯣꯋꯥꯥꯡ ꯍꯥꯏꯔꯕ ꯅꯠꯇ꯭ꯔꯣꯅꯦ
ꯑꯩꯈꯣꯏꯗꯤ ꯄꯩꯄꯣꯋꯥꯡ ꯍꯥꯏꯌꯦ
ꯑ ꯃꯅꯥ ꯗꯒ꯭ꯔꯤꯟ ꯑꯣꯏꯗ ꯀꯣ
ꯍꯣꯏ ꯈꯔ ꯁꯥꯡꯔꯒ ꯎꯝ ꯃꯦꯡꯒꯣ ꯃꯅꯥ ꯈꯔꯅꯥ ꯃꯥꯟꯕꯥꯟꯕꯗꯣ ꯎꯝ ꯅꯣꯏꯅ ꯂꯥꯟꯕ ꯑꯣꯏꯔꯝꯅꯤ ꯑꯩꯈꯣꯏꯗꯤ
ꯐꯨꯠꯕ‌ꯣꯟ ꯍꯥꯏꯔꯤꯅꯦ ꯑꯩꯈꯣꯏꯗꯤ ꯑꯗꯨ ꯃꯅꯥꯗꯣ ꯍꯤꯗꯥꯛꯇ ꯁꯤꯖꯤꯟꯅꯩ ꯍꯥꯏꯕꯒꯝꯇꯥꯏꯅꯦ
ꯍꯛꯆꯥꯡꯅ ꯑꯗꯨꯝ ꯌꯥꯝ ꯐꯌꯦ ꯍꯥꯏꯌꯦ ꯑꯗꯣ ꯑꯩꯈꯣꯏ ꯃꯤꯃꯤ ꯔꯥꯃꯤꯛꯁ ꯇꯥꯔꯒ ꯆꯥꯕꯅꯤꯅ ꯐꯥꯕ ꯐꯪꯉꯣꯏꯔꯗ ꯃꯤꯃꯤ ꯆꯥꯕꯅꯤꯅ
ꯑꯁꯤ ꯑꯩꯈꯣꯏ ꯔꯤꯟ ꯃꯅꯥꯛꯇꯁꯨ ꯍꯧꯋꯦꯕ ꯑꯗꯣ
ꯌꯥꯝ ꯍꯥꯎꯕ꯭ꯔꯥ ꯑꯗꯣ ꯌꯥꯝ ꯍꯥꯎꯋꯦ ꯑꯩꯒꯤꯗꯤ
ꯍꯥꯎꯋꯦ ꯑꯗꯨꯝ ꯆꯝꯃꯒꯀꯣ ꯃꯍꯥꯎꯗꯨ
ꯀ‌ꯣꯠꯂꯒ ꯆꯕꯗꯨ ꯌꯥꯝ ꯍꯥꯎꯋ‌ꯦ
ꯍꯔꯦꯟꯗꯤ ꯕ ꯌꯦꯡꯒꯗ꯭ꯔꯣ
ꯌꯦꯉꯗ
ꯔꯣꯅꯥꯜꯗꯣꯒꯤ ꯌꯦꯅꯤꯌꯦ
ꯌꯦꯡꯅꯤꯡꯗꯦ ꯑꯗꯨ ꯑꯣꯏꯔꯁꯨ ꯑꯩꯅ ꯌꯦꯡ ꯗꯣꯈꯥꯏ ꯂꯧꯕꯤꯒꯦ ꯑꯅꯦ ꯌꯦꯡꯁꯤ ꯍꯜꯂꯒꯦ ꯅ ꯌꯦꯡꯁꯤꯕꯒ ꯌꯦ ꯌꯦꯡꯁꯤ ꯍꯜꯂꯒꯦ ꯑꯗꯨꯅꯅꯦ ꯌꯦꯡꯉ ꯍꯥꯠꯂꯒꯦ ꯍꯥꯏꯁꯨ ꯌꯥꯏꯅ
ꯍꯜꯂꯣ ꯍꯜꯂꯣ
ꯅꯣꯏꯅ ꯍꯥꯠꯄꯗꯨꯅꯦ ꯄꯥꯝꯁꯦ ꯑꯩꯈꯣꯏꯗꯤ ꯉꯝꯃꯦꯗ ꯂꯩꯔꯦ
ꯀꯝꯄꯜꯁꯔꯤ ꯉꯝꯒꯅꯤꯗ
ꯃꯣꯏꯒꯤ ꯃꯇꯗꯤ ꯑꯗꯨꯝ ꯌꯥꯏꯅ ꯇꯨ ꯊꯥꯔꯇꯤꯒꯨꯝꯗ ꯁꯅꯥꯔꯗꯤ ꯌꯦꯡꯉꯣꯏꯗ ꯑꯩꯁꯨ
ꯎꯝ ꯇꯦꯟ ꯊꯥꯔꯇꯤ ꯅꯥꯏꯟ ꯊꯥꯔꯇꯤ ꯇ꯭ꯋꯦꯦꯜꯐ ꯊꯔꯇꯤꯐꯥꯎ ꯌꯥꯏ
ꯑꯗꯨꯗꯤ ꯎꯝ ꯃꯣꯏꯁꯦ ꯈꯔ ꯊꯦꯡꯅ ꯁꯥꯟꯅꯅꯤꯉꯥꯏ ꯃꯥꯜꯂꯦ ꯎꯝ ꯎꯝ ꯑꯁ ꯇꯝꯕꯔ ꯋꯥꯏꯔ ꯑꯗꯨꯝ ꯌꯦꯡꯉꯦꯗꯤ
ꯍꯣꯏ
ꯦꯁꯤ ꯃꯦꯅ ꯑꯗꯨꯝ ꯁꯅꯥ ꯗꯤ ꯑꯥꯔꯖꯦꯟꯇꯤꯅꯥꯗ ꯑꯗꯨꯝ ꯂꯩꯔꯅꯤ ꯑꯩꯗꯤꯦ
ꯂꯥꯁ ꯑꯣꯏꯔꯝꯃꯅꯤꯅ ꯅꯣꯏꯒꯤꯁꯨ
ꯎꯝ ꯃꯦꯁꯤꯕꯨ ꯂꯥꯏꯔꯗꯤ ꯑꯗꯨꯝ ꯃꯦꯁꯤ ꯑ ꯍꯌꯦꯡ ꯃꯥꯁꯨ ꯊꯥꯔꯇꯤ ꯅꯥꯏꯟꯁꯨ ꯀꯅ
ꯔꯅꯥꯜꯗꯣ ꯐꯣꯔꯇꯤ ꯋꯥꯟ ꯀꯩꯅꯣ
ꯑꯩꯈꯣꯏ ꯉꯁꯤꯒꯤ ꯕꯥꯔꯗꯦꯅꯦ ꯍꯌꯦꯡ ꯊꯥꯔ ꯊꯥꯔꯇꯤ ꯅꯥꯏꯟ ꯁꯨꯈ꯭ꯔꯅꯤ
ꯑꯗꯣ ꯉꯁꯤ ꯑꯦꯗꯚꯥꯟꯁꯀꯤ ꯑꯣꯏꯅ ꯆꯠꯈ꯭ꯔꯁꯤꯅ
ꯍꯪꯗꯦꯗ ꯍꯣꯏ ꯏꯔ ꯅꯦꯜꯗꯣ ꯐꯦꯟꯁ ꯇꯤꯟꯗꯦꯗ
ꯇꯗ
ꯃꯤ ꯌꯥꯝ ꯐꯠꯇꯦ ꯃꯣꯏꯒꯤ ꯃꯣꯡ ꯐꯨꯣꯟꯁꯨ ꯌꯥꯝ ꯆꯥꯎꯔꯒ ꯍꯥꯏꯅꯤꯡꯕꯗꯣ ꯉꯔꯥꯡ ꯄꯦꯅꯥꯜꯇꯤ ꯃꯤꯁ ꯇꯧꯕꯗꯣ ꯍꯥꯏꯅꯤꯡꯕꯟꯕꯅꯤꯅ ꯑ
ꯆꯥꯛꯀ ꯆꯪꯗ꯭ꯔꯦ ꯍꯟꯗꯛꯁꯦ ꯅꯪꯒꯤ ꯑꯆꯥꯄꯣꯠꯇꯣ ꯆꯥꯔꯨꯁꯤꯅ
ꯑꯁꯦꯡꯕ ꯍꯥꯏꯔꯗꯤ ꯃꯦꯁꯤꯅ ꯃꯥꯒꯤ ꯄ꯭ꯂꯦꯗꯣ ꯐꯖꯗꯤ ꯐꯖꯩꯌꯦꯕ ꯑꯗꯣ ꯔꯣꯅꯦꯜꯗꯣ ꯐꯦꯟꯁ ꯈꯣꯏꯅꯁꯨ ꯍꯣꯏ ꯈꯪꯉꯦꯕ ꯃꯣꯏꯁꯨ ꯃꯦꯁꯤꯅ ꯐꯖꯩ ꯍꯥꯏꯕꯗꯣ ꯍꯥꯏꯅꯤꯡꯗꯕꯒꯤ ꯃꯣꯏꯗꯣ ꯑꯗꯨꯒꯤ ꯑꯗꯨꯝ ꯂꯥꯠꯑꯈꯤꯕꯅꯦꯕ
ꯑꯗꯨ ꯑꯣꯏꯕ꯭ꯔꯥ
ꯏ ꯁꯗ ꯀꯦ
ꯍꯦꯍꯦ
ꯎ
ꯉꯁꯥꯏ ꯉꯁꯤꯅꯦ ꯅꯨꯡꯗꯥꯡ ꯑꯃꯨꯛ ꯁꯟꯅꯒꯅꯤ
ꯁꯤꯔꯣꯏꯗ ꯁꯤꯔꯣꯏꯗ
ꯍꯣꯏ ꯅꯨꯡꯁꯤꯗꯤ ꯅꯨꯡꯁꯤꯌꯦ ꯃꯣꯏꯁꯨ ꯂꯥꯁ ꯑꯣꯏꯕꯅꯤꯅ ꯃꯣꯏꯒꯤ ꯃꯇꯝꯗꯣ ꯂꯣꯏꯈ꯭ꯔꯅꯤ ꯎꯝ ꯑꯁ ꯔꯣꯅꯥꯜꯗꯣꯁꯨ ꯏꯒꯣꯗꯤ ꯋꯥꯡꯕꯅꯤꯗ
ꯅꯣꯏ ꯃꯇꯝꯗꯤ ꯂꯣꯏꯈ꯭ꯔꯦ ꯅꯍꯥꯟꯅ ꯅꯥꯟꯅꯗꯒꯤ
ꯑꯗꯨ ꯑꯣꯏꯔꯁꯨ ꯃꯣꯏ ꯁꯅꯥꯔꯤꯌꯦꯅ ꯑꯗꯨꯒꯤ
ꯁꯕꯗꯤꯁꯤꯅꯦ ꯎꯝ
ꯈꯦꯕꯅꯦ ꯆꯦ ꯍ ꯇ ꯍ ꯍꯧꯖꯤ ꯍꯧꯖꯤ ꯑꯁꯤ ꯑꯩꯈꯣꯏ ꯑꯅꯤꯒꯤ ꯂꯣꯏꯔꯒ ꯅꯠꯇꯦ ꯗꯤꯌꯣ ꯍꯣꯟꯅ ꯀꯣꯜ ꯇꯧꯔꯛꯑꯣ ꯍꯥꯏꯌꯦ
ꯍꯧꯖꯤꯛ ꯄꯥꯏꯕꯗꯣ ꯃꯥꯔꯣ ꯑꯣ
ꯊꯥꯈꯤꯕꯅꯦ ꯃꯉꯣꯟꯗ ꯅꯪꯉꯣꯟꯗ ꯅꯝꯕꯔ ꯊꯥꯈ꯭ꯔꯦꯅ ꯍꯥꯏ ꯑꯩꯈꯣꯏꯒꯤ ꯅꯝꯕꯔ ꯑꯗꯨꯝ ꯚꯍꯠ ꯇꯧꯈ꯭ꯔꯣ ꯀꯦ
ꯉꯝꯗꯦ ꯀꯔꯝ ꯇꯧꯔꯒ ꯌꯦꯡꯉ ꯂꯣꯏꯔꯣ ꯀꯩꯅꯣ ꯇꯧꯔꯝꯗꯥꯏꯗꯅ
ꯑꯩꯒꯤ ꯅꯝꯕ ꯍꯥꯏꯕꯤꯌꯣꯅꯦ ꯍꯧꯖꯤꯛ
ꯅꯝꯕꯔ ꯑꯦꯠ ꯐꯣꯔ ꯋꯥꯟ ꯐꯣꯔ ꯖꯤꯔꯣ ꯐꯥꯏꯚ ꯁꯤꯛꯁ ꯑꯦꯠ ꯖꯦꯔꯣ ꯇꯣ
ꯎ ꯆꯨꯝꯃꯦ ꯆꯨꯝꯃꯦ ꯍꯥꯏꯔꯦ
ꯇꯔꯨꯛ ꯇꯔꯦꯠꯂꯛ ꯐꯥꯈ꯭ꯔꯦꯗ ꯅꯪꯒꯤ ꯅꯝꯕꯔꯗꯤ